ꯀꯩꯗꯣꯏꯅꯣ
ꯑꯩꯒꯤ ꯀꯣꯛ ꯍꯣꯜꯂꯝꯃꯤ꯫
ꯍꯣꯠꯂꯨ ꯍꯣꯠꯂꯨ ꯅꯪ
ꯀꯣꯛ ꯍꯣꯠꯂꯝꯃꯤꯌꯦ ꯀꯣꯛ ꯌꯥꯝ ꯍꯥꯥꯒꯠꯆꯩꯌꯦ ꯍꯌꯦꯡꯗꯤ ꯀꯣꯛ ꯇꯨꯝꯊꯣꯛꯀꯦ ꯑꯩ ꯉꯁꯥꯏ ꯃꯌꯥꯝ ꯊꯛꯈ꯭ꯔꯦ ꯏꯕꯦꯝꯃ
ꯑꯩꯖꯨ ꯆꯥꯁꯜꯂꯛꯄꯗ ꯏꯕꯥꯅꯤ ꯆꯔꯛꯏꯗꯨꯅꯅꯦꯕ ꯑꯗꯨꯕꯨꯗꯤ
ꯌꯥꯗꯦ ꯍꯥꯎꯇꯔꯥ ꯑꯗꯣ ꯑꯃꯨꯛꯀꯥ ꯆꯥꯔꯨꯁꯦ
ꯑꯥꯎ ꯑꯗꯣ ꯑꯁ ꯀꯟꯅꯀꯟꯅꯗꯤ ꯑꯩ ꯆꯥꯕ ꯉꯝꯃꯛꯇ꯭ꯔꯦꯀꯣ ꯀꯩꯅꯣꯗꯣ ꯂꯣꯂꯤꯄꯣꯞꯇꯣ ꯑꯩꯥ ꯆꯥꯕ ꯌꯥꯝ ꯋꯥꯏꯌꯦꯕ ꯑꯗꯨ ꯌꯥꯝ ꯆꯥꯕ ꯉꯝꯗꯦ ꯌꯥꯝ
ꯃꯊꯪꯗꯗꯤ ꯃꯅꯨꯡꯗ ꯆꯥꯖꯦ ꯃꯅꯨꯡꯗ ꯃꯅꯨꯡꯗ ꯑꯣꯏꯅ ꯆꯪꯉꯒ
ꯍꯣꯏ ꯆꯥꯁꯤ
ꯃꯅꯨꯡꯗ ꯑꯣꯏꯅ ꯆꯥꯔꯨꯁꯤ ꯑꯩꯅ ꯍꯥꯏꯕ ꯌꯥꯡꯈꯩ ꯄꯤꯕꯗꯣ ꯄꯤꯖꯒꯦ
ꯍꯣ ꯍꯣꯏ ꯄꯤꯖꯧ ꯑꯥꯎ ꯑꯥꯎ
ꯀꯩ ꯍꯥꯏꯅꯣ ꯆꯥꯛ ꯆꯥꯔꯖꯤ ꯍꯥꯏꯔꯣ
ꯆꯥ ꯍꯥꯏꯗꯦꯗ ꯍꯤꯟꯖꯥꯡ ꯊꯤꯜ ꯂꯥꯛꯏꯅꯤ
ꯎꯝ ꯍꯤꯟꯖꯥꯡ ꯂꯥꯟꯅꯕꯅꯤꯅ ꯅꯨꯡꯇꯤꯒꯤ
ꯑꯈꯣꯏ ꯅꯨꯡꯇꯤꯒꯤ ꯑꯥ ꯊꯣꯡꯗꯁꯨ ꯂꯥꯟꯅꯔꯦ
ꯅꯣꯏꯒꯤꯗꯤ ꯄꯤꯗ꯭ꯔꯦ
ꯑꯈꯣꯏ ꯍꯋꯥꯏ ꯊꯣꯡꯕ ꯃꯣꯏ ꯊꯔꯣꯏ ꯊꯣꯡꯕꯅꯦ ꯃꯣꯏꯗ ꯆꯟꯅꯗꯧ ꯃꯥꯟꯗ‌꯭ꯔꯦ ꯃꯣꯏ ꯉꯁꯥꯏ ꯌꯨꯛꯀꯤ ꯍꯋꯥꯏ ꯊꯣꯡꯕꯅꯦ
ꯏꯁ ꯑꯗꯨꯗꯤ ꯀꯗꯥꯏꯗ ꯄꯥꯝꯃꯅꯦꯒꯦ
ꯑꯗꯨꯗꯤ ꯀꯔꯥꯏꯗ ꯄꯥꯝꯗꯣꯏꯕ ꯍꯋꯥꯏꯖꯨ ꯊꯨꯝ ꯈꯤꯇꯪ ꯍꯦꯟꯖꯤꯟ ꯊꯣꯛꯈ꯭ꯔꯦ ꯑꯩꯅ ꯍꯧꯖꯤꯛ ꯚꯥꯞ ꯑꯣꯏꯍꯧꯗꯗꯅ ꯊꯥꯛꯄꯗ ꯑꯟ ꯀꯩꯅꯣꯒꯤ ꯅꯣꯔꯃꯦꯜꯒꯤ ꯆꯥꯡ
ꯎꯝ ꯑꯩ ꯏꯁꯤꯡ ꯈꯔ ꯑꯃꯨꯛ ꯍꯩꯖꯜꯂꯣ ꯑꯗꯨꯗꯤ
ꯍꯥꯎꯕ ꯍꯥꯎꯇꯕꯔ ꯍꯥꯏꯃꯟꯒ꯭ꯔꯦ
ꯗꯨꯒ ꯑꯃꯨꯛ ꯕꯨꯗ꯭ꯔꯣꯡ ꯕꯨꯗ꯭ꯔꯣꯡ ꯁꯧꯍꯜꯂꯣ
ꯎꯝ ꯊꯥꯎꯍꯥꯜꯂ ꯃꯩ ꯂꯥꯛꯑꯒ ꯃꯩ ꯂꯥꯡꯃꯥ ꯆꯥꯖꯔꯖꯅꯤ ꯉꯁꯤꯗꯤ
ꯆꯞ ꯆꯥꯔꯗꯕꯅꯦ ꯑꯗꯨꯅ
ꯑꯁꯤꯗꯤ ꯌꯥꯝꯅ ꯇꯟꯕ ꯅꯨꯃꯤꯠꯅꯤ ꯌꯥꯝꯅ ꯇꯟꯕ
ꯖꯤꯂꯤꯗꯒꯤ ꯑꯩꯖꯦ ꯈꯨꯃꯨꯛ ꯑꯃꯖꯨ ꯂꯧꯗꯧꯅꯤ
ꯎꯝ ꯃꯣꯏ ꯗꯨꯀꯥꯟꯗꯩꯔꯥ
ꯎꯝ
ꯃꯣꯏ ꯀ꯭ꯂꯤꯌꯥꯔꯦꯟꯁ ꯇꯧꯊꯣꯔꯛꯄꯗ ꯂꯩꯍꯧꯕꯅꯦꯍꯦ
ꯑꯣ ꯅꯪ ꯑꯗꯨꯒ ꯑꯈꯣꯏꯗꯖꯨ ꯍꯥꯏꯔꯛꯇꯕ ꯂꯨꯄꯥ ꯀꯌꯥꯗ
ꯂꯨꯄꯥ ꯆꯥꯅꯤꯄꯥꯟꯗ
ꯀꯩ ꯍꯤꯜꯁꯇꯔꯣ
ꯑꯥ ꯍꯦꯜꯁ ꯍꯥꯏꯖꯦ ꯀꯩꯅꯣꯅꯦ ꯑꯃ ꯑ ꯄꯝꯁꯨꯁ ꯃꯥꯟꯕꯤꯗꯣ
ꯑꯥ ꯑꯥ
ꯄꯝꯁꯨꯁꯇ ꯎꯝ ꯄꯣꯏꯟꯇꯦꯠ ꯅꯠꯇꯕꯤꯗꯅꯦ
ꯎꯝ
ꯄꯣꯏꯟꯇꯦꯠ ꯅꯠꯇꯕꯤꯗ ꯈꯤꯇꯪꯖꯨ ꯁꯥꯥꯡꯉꯒꯥꯟꯗ ꯈꯤꯇꯪꯖꯨ ꯀꯛꯄ ꯃꯥꯟꯕꯤ ꯑꯃ ꯂꯩꯕꯗꯣ
ꯎꯝ ꯎꯝ ꯑꯥ ꯑꯥ ꯑꯥ
ꯑꯥ ꯑꯗꯨꯒꯨꯝꯕꯗ ꯃꯅꯤꯡꯖꯨ ꯌꯥꯎ ꯃꯅꯤꯡꯖꯨ ꯌꯥꯎꯕꯤꯗ ꯀꯩꯅꯣꯗꯣ ꯈꯨꯅꯤꯡꯅ ꯈꯤꯇꯪ ꯋꯥꯡꯉꯀꯥꯟꯗ ꯎꯝ ꯔꯦꯛꯇꯦꯡꯒꯜ ꯃꯠ ꯆꯥꯒꯤ ꯇꯥꯏꯞꯇ ꯋꯥꯡꯉꯀꯥꯟꯗ
ꯑꯣ ꯑꯣ ꯑꯣ ꯍꯣꯏ ꯍꯣꯏ ꯃꯠ ꯄꯦꯟꯁꯤꯜ ꯑꯣꯏꯗꯕꯤꯗ ꯂꯩꯕꯗꯣ
ꯍꯣꯏ ꯍꯣꯏ ꯄꯦꯟꯁꯤꯜ ꯑꯣꯏꯗꯕꯤꯗ ꯂꯩꯕꯗꯣ ꯑꯗꯨꯗꯣ
ꯎꯝ ꯑꯣ ꯂꯄꯥꯥꯛ ꯀꯌꯥ ꯄꯤꯕꯗꯅꯣ ꯑꯩ ꯍꯟꯗꯛꯛꯇ ꯁꯦꯜ ꯇꯣꯛꯊꯣꯔꯛꯏꯁꯦ
ꯂꯤꯁꯤꯡ ꯑꯃꯒ ꯆꯥꯝꯃꯉꯥꯗ ꯌꯣꯟꯕꯅꯦ ꯍꯥꯏꯕꯅꯦꯕ
ꯎꯝ
ꯑꯗꯨꯗꯨꯄꯥ ꯆꯥꯇ꯭ꯔꯦꯠꯇ ꯆꯥꯇ꯭ꯔꯦꯠꯂ ꯆꯅꯤꯄꯥꯥꯜꯂꯒ ꯀꯥꯎꯔꯦ ꯑꯗꯨꯗ ꯂꯧꯍꯧꯕ ꯑꯩꯅꯗꯤ ꯑꯃ ꯄꯥꯝꯕꯅꯦ ꯎꯝ
ꯎꯝ ꯑꯩꯈꯣꯏ ꯉꯍꯥꯃꯨꯛ ꯏꯌꯥꯔꯄꯣꯔꯠꯂꯣꯝꯒꯤꯗ ꯑꯃ ꯁꯦꯜ ꯆꯠꯄꯩꯗꯣ ꯂꯩꯔꯛꯄꯗꯣ ꯑꯗ ꯐ꯭ꯂꯦꯠ ꯑꯃ ꯂꯩꯔꯛꯇ꯭ꯔꯥ ꯑꯩꯅ ꯕꯇꯔꯐ꯭ꯂꯥꯏꯗꯝ ꯇꯧꯕꯤꯒꯗꯃ ꯅꯥꯟ ꯅꯥꯏꯠꯇꯣ ꯑꯩꯅꯃꯛ ꯀꯥꯡꯈꯥꯗ ꯌꯨꯡꯕ ꯑꯗꯨꯒ ꯃꯥꯅꯦ ꯇꯨꯔꯗꯥꯏꯅꯗ ꯑꯩꯗ ꯇ꯭ꯔꯕꯗꯤꯣꯡꯗꯣ ꯂꯣꯏ ꯆꯥꯊꯣꯛꯑꯝꯃꯕ ꯈꯣꯠꯅꯏꯗꯅ ꯁꯪꯗꯣꯛꯑꯝꯃꯕ
ꯑ
ꯂ ꯑꯩꯈꯣꯏꯛꯇꯔꯤꯚꯞ ꯐꯒꯥꯏ ꯇꯣ ꯑꯗꯨꯁꯨ ꯈꯣꯡꯄꯥꯛ ꯍꯥꯏꯔꯒ ꯅꯠꯇꯦꯀꯣ ꯈꯣꯡꯕꯤ ꯇꯥꯄ ꯈꯣꯡꯕꯤ ꯃꯊꯛꯀꯤꯗꯨ
ꯐꯖꯔꯦꯅꯦ ꯑꯗꯨꯗꯤ
ꯑꯗꯨꯅ ꯑꯗꯨ ꯂꯩꯩꯅ ꯑꯁ ꯁꯤꯗꯤ ꯂꯩꯌꯦꯅ ꯇꯦꯛ ꯇꯦꯛ ꯈꯒ ꯇꯣꯡꯉꯒ ꯆꯤꯡ ꯆꯤꯡꯉ ꯆꯠꯄꯁꯦ ꯑꯃꯨꯛ ꯂꯩꯇ꯭ꯔꯦꯅꯦꯅ ꯇꯧꯕꯗ
ꯍꯥꯏꯗꯤ ꯈꯣꯡꯄꯥꯛꯇ ꯇꯣꯡ ꯇꯥꯔꯗꯤ ꯆꯨ ꯇꯥꯔꯗꯤ ꯈꯣꯡꯅ ꯈꯨꯝꯖꯤꯜꯂꯁꯨ ꯌꯥꯏꯗꯅ
ꯑꯥ ꯑꯥ ꯑꯗꯨ ꯁꯤ ꯈꯣꯡꯕꯤꯗ ꯇꯧꯔꯝꯅ ꯑꯩꯕ
ꯍꯅꯗ꯭ꯔꯔꯤ ꯍꯧꯖꯤꯠꯅꯄꯗꯨꯗꯨꯅ ꯐꯔꯅꯤꯅ ꯑꯗ ꯇꯪꯥꯟꯗꯂꯥꯛ
ꯅꯠꯇ꯭ꯔꯒꯅ ꯅꯦꯜ ꯄꯨꯂꯤ ꯁꯪꯖꯟꯕ
ꯍꯥꯎ ꯄꯨꯂꯤꯁ ꯃꯆꯨ ꯃꯥꯥꯡ ꯃꯥꯟꯅꯕ ꯃꯆꯨꯗꯦ ꯑꯗꯣ ꯑꯁ ꯈꯪꯗ ꯌꯥꯔꯣꯏꯅ ꯀꯨꯊꯔꯔꯕꯅꯤꯅ ꯃꯥꯒꯤ ꯆꯥꯈꯤꯕꯒꯤ ꯀꯩꯅꯣ ꯑꯝꯇ ꯉꯥꯜꯂꯨꯀꯣ
ꯀꯔꯤꯅꯣ ꯉꯥꯥꯟꯕꯣꯏ ꯉꯥꯡꯅꯩꯗꯨꯅ
ꯑꯅꯤ ꯉꯥꯟꯗꯦ
ꯎꯝ
ꯉ ꯅꯤꯡ ꯉꯥꯟꯖꯜꯂ ꯃꯣꯔꯣꯛ ꯑꯃ ꯆꯥꯝꯃꯦ ꯁꯔꯁꯨꯦ ꯌꯥꯟꯁꯤꯅꯕꯅ ꯍꯥꯏꯕ ꯏꯕꯨꯡꯉꯣ ꯆꯠꯂꯣꯝꯗꯅ ꯑꯣ ꯐꯅꯤꯁ ꯅꯪꯁꯦ ꯐꯨꯂꯨꯔ ꯌꯥꯔꯅꯤꯌꯦ
ꯅꯪꯅ ꯀꯗꯥꯏꯗ ꯂꯩꯕ
ꯑꯩꯅ ꯐꯃꯨꯡꯗ ꯑꯩ ꯋꯥꯔꯦ
ꯅꯨꯡꯉꯔꯦ
ꯎꯝ
ꯑꯖꯤ ꯉꯁꯁꯤꯗꯤꯉꯅ ꯇꯥꯔꯦ ꯇꯨꯝꯕꯅꯤ ꯍꯌꯦꯡ ꯑꯃꯨꯛ ꯑꯗꯨꯝ ꯄꯨꯡ ꯅꯤꯄꯥꯟ ꯐꯥꯎ ꯍꯧꯒꯠꯂꯔꯣꯏ
ꯁꯥꯏ ꯒꯣ ꯂꯣꯏ ꯍꯦꯗꯤꯤ ꯐ
ꯑ ꯑꯗꯨꯗꯅ ꯍ ꯗꯔꯛꯇ꯭ꯔꯗꯤ ꯍꯒ ꯇꯔꯣꯏꯦꯕ
ꯑꯁ ꯀꯅꯥ ꯍꯧꯗꯣꯔꯦ ꯁꯟꯗꯦꯗ ꯑꯩ ꯍꯧꯖꯤꯛ ꯋꯥ ꯃꯃꯥꯡꯜ ꯑꯃꯃꯟ ꯍꯧꯗꯣꯔꯛꯀꯅꯨꯀꯣ
ꯍꯥꯏ ꯠꯇꯅꯦ ꯏꯗꯤ ꯍꯥꯏꯗꯤ ꯊꯦꯡꯅꯁꯨ ꯐꯃꯨꯡꯗ ꯐꯣꯟ ꯌꯦꯦꯛꯉꯒ ꯂꯩꯊꯣꯛꯀꯅꯤ
ꯑꯗ ꯐꯃꯨꯡꯗꯒ ꯑꯗꯨꯣ
ꯑꯣꯗꯗꯤ ꯐꯥꯎꯅ ꯆꯪꯒꯦꯅꯤ ꯌꯥ
ꯄꯨꯡ ꯅꯤꯄꯥꯟ ꯃꯥꯄꯟ ꯇꯥꯗ꯭ꯔꯤꯐꯥꯎ ꯍꯧꯒꯠꯂꯔꯣꯏꯕ
ꯃꯥꯅꯦꯁ ꯍꯧꯖꯤꯛꯀꯥꯟꯗ ꯑꯗꯨ ꯅꯨꯡꯁꯥ ꯁꯥꯔꯕꯅꯤꯅ ꯑꯗ ꯍꯨꯃꯥꯡ ꯁꯥꯎꯏꯅ ꯍꯧꯣꯡꯅ ꯁꯨꯝ ꯂꯩꯕꯁꯤꯁꯨ
ꯍꯣꯏ ꯑꯗꯨꯗꯤ
ꯅꯣꯡ ꯃꯪꯂꯤ ꯃꯪꯂꯤꯒꯩ ꯅꯨꯡꯉꯥꯏꯅ ꯍꯡꯉ ꯍꯥꯏꯇꯥꯔꯦ ꯑꯌꯨꯛꯇ
ꯎꯝ ꯍꯧꯖꯤꯛꯁꯨ ꯅꯣꯡ ꯈꯤꯇꯪ ꯈꯤꯇꯪ ꯇꯥꯏꯁꯤꯗꯤ
ꯎꯥ
ꯑꯩꯅ ꯍꯧꯖꯤꯛ ꯉꯥꯏꯍꯥꯛ ꯃꯄꯥꯟ ꯃꯄꯥꯟꯗ ꯂꯩꯔꯝꯕꯗꯣ ꯅꯣꯡ ꯈꯤꯛꯂꯛꯑꯦꯕ ꯍꯧꯖꯤꯛꯁꯨ ꯈꯤꯇꯪ ꯈꯤꯇꯪ ꯇꯥꯔ ꯄ꯭ꯂꯦ ꯇꯂꯦꯞ ꯐꯔꯃꯥꯟ
ꯎꯝ ꯂꯦꯞꯄꯝꯕꯅꯤ ꯍꯧꯖꯤꯛꯇꯤ ꯉꯁꯥꯏꯗꯤ ꯈꯤꯑꯝꯕꯅꯤ ꯑꯩꯅ ꯆꯥꯛ ꯊꯣꯡꯉꯦꯅ ꯇꯧꯕ ꯀꯥꯟꯗꯨꯗꯅꯣ ꯄꯠ ꯄꯠꯇꯠ ꯈꯤꯜꯂꯛꯈ꯭ꯔꯕꯅꯦꯕ
ꯎꯝ
ꯑꯗꯨꯣꯏ ꯈꯨꯠꯁꯦ ꯁꯤ ꯈꯪꯍꯧꯗꯅ ꯃꯨꯛꯄꯗꯅꯦꯕ ꯅꯥꯏꯁꯦ
ꯃꯨꯛꯄꯗ ꯅꯥꯔꯤꯕ
ꯑꯧ ꯈꯨꯅꯨꯡꯗꯧꯒꯤ ꯄꯔꯦꯡꯗ ꯆꯤꯡꯉꯦ ꯃꯥꯗꯤ ꯈꯨꯅꯨꯡꯗꯧꯁꯦ ꯁꯨꯃꯥꯏꯅ ꯊꯦꯠꯆꯟꯕꯗ ꯅꯥꯏꯌꯦꯕ ꯅꯣꯏꯗꯤ ꯀꯩꯗꯪ ꯐꯣꯡꯈ꯭ꯔꯒꯦ
ꯑꯩꯈꯣꯏꯒꯤ ꯌꯦꯟꯖꯥꯡ ꯉꯁꯥꯏꯒꯤ ꯌꯥꯝ ꯂꯩ ꯍꯥꯏꯈꯤꯕꯅꯦ ꯈꯪꯪꯗꯦ
ꯎꯝ
ꯕꯣꯅ ꯉ ꯉꯥꯏꯅꯣ ꯆꯪꯉꯣ ꯑꯩ ꯀꯩꯅꯣ ꯋꯥꯔꯤ ꯁꯥꯟꯅꯦ ꯆꯥꯛꯈꯨꯝꯗ ꯂꯩꯔꯤꯗꯨꯗꯤ
ꯗꯥꯏ ꯆꯠꯂꯣ ꯍꯥꯏꯕ ꯗꯗꯥ ꯂꯥꯛꯇ꯭ꯔꯤ ꯑꯩ ꯈꯪꯗꯦ ꯍꯪꯉꯣ ꯑꯩꯈꯣꯏ ꯃꯥꯗ
ꯉꯁꯤꯁꯦ ꯗꯔꯃꯥ ꯅꯨꯡꯉꯥꯏꯕ ꯑꯃ ꯌꯦꯡꯊꯣꯛꯑꯒ ꯑꯗꯨꯝ ꯊꯣꯛꯑꯅꯤ
ꯎꯝ ꯗꯔꯃꯥ ꯌꯦꯡꯕꯒꯤ ꯃꯤꯠꯀ ꯌꯥꯎꯔꯤꯕ꯭ꯔꯥ ꯍꯥꯏꯁꯦ
ꯀꯗ ꯉꯝꯒ ꯌꯦꯡꯉ ꯌꯦ ꯆꯣꯜ꯭ꯔꯦ ꯄꯪ ꯌꯦꯡ
ꯌꯥꯎꯒ꯭ꯔ ꯌꯥꯎꯒ ꯑꯩꯈꯣꯏꯗꯤ ꯕꯣꯇꯜ ꯍꯟꯕꯗꯣ ꯍꯥ
ꯀꯩꯗꯒꯤ ꯌꯦꯡꯗꯣꯏꯅꯣ
ꯍꯥꯏ ꯁꯥꯏ ꯇꯤꯕꯤ ꯂꯩꯗꯨꯗꯤ
ꯎꯝ
ꯃꯩ ꯕꯇꯜ ꯍꯜꯂꯛꯈ꯭ꯔꯥ ꯑꯉꯥꯡ ꯀꯧꯈ꯭ꯔꯦ
ꯀꯔꯤꯌꯥ
ꯑꯣꯇ ꯕꯣꯇꯜ ꯑꯍꯟꯕꯗꯣ ꯑꯩꯒꯤ ꯏꯅꯥꯎꯄꯥ ꯐꯖꯕ ꯑꯣꯏꯅ ꯏꯁꯤꯡ ꯍꯥꯞꯄ ꯈꯨꯠꯂꯥꯡꯒ ꯀꯧꯊꯣꯛꯈ꯭ꯔꯦ
ꯑꯩ ꯃꯅꯝ ꯅꯝꯃꯦ ꯃꯅꯝ ꯅꯝꯕꯗꯣ ꯑꯩꯅ ꯏꯁꯤꯡ ꯈꯔ ꯍꯥꯞꯄ ꯀꯥꯟꯗ ꯅꯤꯈꯥꯏꯔꯒ ꯉꯝꯕꯅꯦ
ꯀꯩꯩꯅꯣ ꯅꯝ ꯅꯝꯒꯥꯏꯗꯦ ꯑꯩꯈꯣꯏꯗꯤ ꯅꯝꯗꯤ
ꯀꯩꯅꯣ ꯅꯝꯃꯦ ꯑꯗꯨꯝ ꯂꯤꯛꯂꯤꯒꯤ ꯑꯍꯟꯕ ꯑꯣꯏꯕꯒꯤ ꯃꯅꯝ ꯅꯝꯕꯗꯣ ꯑꯗꯨ ꯅꯝꯃꯦꯕ
ꯝꯗꯤ ꯃꯣꯏꯅ ꯅꯝꯕꯗ ꯊꯛ ꯂꯣꯏꯔꯕꯅꯤ ꯇꯣꯜꯗ ꯑꯃ ꯃꯇꯛꯅ ꯍꯟꯜꯂ ꯃꯣꯏꯅꯤ ꯏꯁꯤꯡ ꯕꯣꯇꯜ ꯐꯖꯕꯗ ꯍꯥꯞꯄ ꯅꯣꯏꯅ ꯄꯇꯛ ꯊꯛꯅꯤꯡꯕꯤꯗꯣ ꯊꯛꯈ꯭ꯔꯦ ꯃꯣꯏꯅꯤ ꯇꯦꯡꯊꯣꯛꯈ꯭ꯔꯦ ꯑꯗꯨ ꯅꯝꯗ꯭ꯔꯦ
ꯐꯔꯦꯅꯦ ꯑꯗꯨꯅ
ꯑꯩꯗꯤ ꯍꯌꯦꯡ ꯐꯦꯡꯉꯒ ꯍꯥꯞꯀꯦ ꯇꯧꯔꯤꯅꯦ
ꯑꯩꯈꯣꯏ ꯏꯁ ꯀꯥꯞꯕ ꯀꯥꯞꯄ ꯇꯦꯡꯊꯣꯛꯈ꯭ꯔꯦ ꯃꯣꯏꯅꯤ ꯍꯥꯟꯅ ꯑꯗꯨꯒ ꯊꯛꯈ꯭ꯔꯦ ꯑꯗꯨꯝ ꯌꯥꯏꯗ ꯁꯤꯁꯦꯀꯣ ꯄꯩꯁꯥꯒ
ꯌꯥꯏ ꯑꯗꯨ ꯑꯗꯨꯝ ꯇꯣꯡꯖꯩꯌꯦ ꯂꯤꯛꯂꯤꯁꯨ ꯑꯣꯏꯕꯅꯤꯅ
ꯎꯝ ꯕꯣꯇꯜꯗ ꯊꯛꯄꯗꯣ ꯐꯠꯇꯦ ꯍꯥꯏꯗꯅ ꯏꯁꯤꯡ ꯍꯥꯞꯄꯒꯁꯨ ꯌꯥꯝ ꯊꯣꯏꯅ
ꯎꯝ ꯐꯠꯇꯦ ꯄ꯭ꯂꯥꯁꯇꯤꯛꯇ ꯍꯥꯞꯄꯗꯣ ꯀꯨꯏꯅ ꯀꯩꯅꯣ ꯇꯧꯕꯁꯨ ꯐꯠꯇꯦꯕ ꯁꯤꯖꯤꯟꯅꯕꯁꯨ
ꯐꯠꯇꯦ ꯑꯥ ꯐꯠꯇꯦ ꯅꯩꯅꯕꯗꯤ ꯐꯥꯕ ꯑꯗꯨꯒ ꯀꯩꯅ ꯁꯨꯝ ꯀꯥꯏꯒꯤꯗ ꯄꯛꯄꯝꯃꯨꯕꯩ ꯋꯥꯅꯤꯗ ꯈꯤꯇꯪ ꯆꯦꯛꯁꯤꯟꯅ ꯈꯨꯠꯁꯥꯁꯦ ꯄꯥꯏꯕ ꯇꯥꯔꯦ ꯑꯩꯃꯛꯀꯤ ꯁꯛꯇꯥꯛꯔꯅꯦ ꯁꯣꯏ ꯂꯤꯈꯠꯂꯗꯧꯕ ꯄꯣꯟ
ꯀꯣꯟ ꯐꯦꯡꯕꯗꯅꯦ ꯌꯥꯝ ꯆꯦꯛꯁꯤꯟꯗꯣꯏꯁꯦ ꯕꯣꯇꯜꯗꯣ ꯑꯃꯨꯛ ꯇꯦꯡꯕ ꯀꯥꯟꯗ
ꯃꯥꯥꯟꯅꯦ ꯍꯥꯎ ꯂꯩꯇꯦ ꯇꯥꯃꯣꯁꯨ ꯃꯤꯡꯒꯤꯐꯨꯗ ꯆꯥꯔꯅꯤ ꯉꯁꯤ ꯆꯤꯟꯥꯡꯁꯦ ꯈꯣꯄꯗ ꯉꯥꯏꯗꯣꯏꯅ ꯀꯝ ꯇꯧꯔꯦ ꯃꯣꯏꯒꯤꯁꯤꯗ ꯍꯛꯏ ꯃꯌꯥꯝꯁꯦ ꯀꯣꯛꯀꯗꯧ ꯃꯥꯥꯟꯂꯦ ꯁꯨꯝ ꯈꯟꯕꯗ
ꯀꯔꯤꯌꯥ
ꯃꯣꯏꯁꯤꯗ ꯕꯣꯇꯜꯗꯅꯦ ꯃꯣꯏꯒꯤ ꯃꯌꯥꯝ ꯌꯦꯛꯇ꯭ꯔꯥ
ꯎꯝ
ꯀꯣꯛꯜꯂꯛꯀꯗꯧ ꯃꯥꯜꯂꯦꯕ
ꯍꯂ ꯀꯅꯤꯑꯦ
ꯎꯝ
ꯀꯣꯏꯁꯜꯂꯛꯑꯗꯤ ꯀꯣꯛꯂꯛꯀꯅꯤ
ꯇꯔꯦ ꯑꯃ ꯇꯝꯐꯨꯜꯂꯨ ꯅꯅꯥ ꯆꯥ ꯑꯣ ꯆꯥꯅꯤꯃ
ꯅꯪꯒꯤ ꯑꯣꯁ ꯂꯩꯔꯛꯄꯗꯒꯤ ꯅꯨꯡꯉꯥꯏꯔꯕꯃ
ꯃꯣꯏ ꯍꯥꯟ ꯂꯩꯍꯦ
ꯎꯝ
ꯅꯥꯟ ꯂꯨꯄꯥ ꯆꯝꯆꯥ ꯑꯃꯗ ꯀꯌꯥꯅꯣ ꯒ꯭ꯔꯥꯎꯝ ꯀꯌꯥꯅꯣ ꯃꯥꯏꯗꯨꯕꯣ ꯄꯤꯛꯇꯨ ꯄꯤꯛꯄꯗꯨꯅ ꯂꯩꯔꯤꯅꯤꯉꯣ
ꯎꯝ ꯑꯗꯨꯃꯥꯏꯅ ꯂꯩꯕꯗꯨꯗꯤ ꯇꯣꯡꯖꯗꯦꯗ ꯀꯩꯁꯨ ꯇꯥꯡꯉꯤ
ꯇꯣꯡꯖꯗꯦ ꯎꯝ ꯑꯩꯈꯣꯏ ꯁꯤ ꯆꯥꯝꯃ ꯍꯨꯝꯐꯨꯗ ꯀꯦꯖꯤ ꯑꯃ ꯃꯈꯥꯏ ꯌꯥꯔꯕꯅꯤ
ꯎꯝ
ꯃꯥꯥꯏꯣ ꯀꯦꯖꯤ ꯃꯈꯥꯏꯒꯤ ꯄꯣꯠꯂꯦꯝꯝꯗꯧ ꯃꯥꯜꯂꯦ ꯑꯩꯈꯣꯏ ꯀꯩꯅꯣ ꯏꯅꯥꯎ ꯂꯩ ꯑꯗꯨ ꯆꯥꯝꯗ ꯉꯁꯥꯏ ꯑꯩꯈꯣꯏꯅ ꯏꯕꯥꯅꯤꯅ ꯃꯆꯥ ꯑꯃ ꯌꯥꯎꯍꯧꯕꯗꯣ ꯈꯪꯕ꯭ꯔꯥ
ꯀꯦꯖꯤ ꯃꯈꯥꯏ ꯑꯣꯏꯔꯝꯃꯣꯏ ꯄꯋꯥ ꯑꯣꯏꯔꯝꯅꯤꯀꯣ
ꯑꯧ ꯑꯧ ꯑꯗꯨ ꯃꯆꯥꯗꯣ ꯑꯗꯨꯝ ꯃꯆꯥ ꯑꯗꯨꯝꯕ ꯁꯥꯏ ꯆꯅꯦ ꯃꯥꯗ ꯑꯩꯗꯣ
ꯎꯝ
ꯑꯗꯨ ꯀꯩꯅꯣ ꯗꯦꯇꯣꯁ ꯋꯥꯇꯔ ꯁꯦꯝꯕꯗꯣ ꯀꯩ ꯀꯩꯅꯣ ꯍꯥꯏꯔꯕꯗꯣ ꯊꯕꯤ ꯍꯥꯞꯄ ꯌꯥꯔꯦ
ꯅꯣꯏ ꯌꯥꯏ ꯅꯪꯅ ꯍꯥꯞꯅꯤꯡ ꯍꯥꯞꯅꯤꯡꯕ ꯆꯤꯌꯥ ꯁꯦꯠ ꯍꯥꯞꯀꯗꯕ ꯑꯗꯩ ꯒꯤ ꯆꯤꯌꯥ ꯁꯤꯠꯇꯨꯗꯤ ꯅꯪꯅ ꯋꯦꯠ ꯂꯣꯁꯀꯤꯗ ꯁꯤꯖꯤꯟꯅꯕꯩ ꯋꯥꯅꯦ ꯋꯦꯠ ꯒꯦꯟ ꯇꯧꯅꯤꯡ ꯇꯥꯔꯗꯤ ꯑꯗꯨ ꯆꯥꯗꯔꯁꯨ ꯌꯥꯏꯌꯦ
ꯑꯣ ꯑꯩ ꯂꯣ ꯁꯞ ꯇꯧꯅꯤꯡꯉꯤꯅꯦ ꯑꯩ ꯌꯥꯗ꯭ꯔꯏꯕꯠꯁꯦ ꯑꯩ
ꯎꯝ ꯍꯨꯝ
ꯉꯁꯥꯏꯗꯏꯗ ꯁꯤ ꯍꯥꯏꯁꯤ ꯑꯗꯨꯝ ꯄꯩꯁꯥꯗꯩ ꯐꯪꯗ ꯃꯥꯜ ꯀꯩꯅꯗꯤ ꯌꯥ ꯑꯦꯟꯗꯤꯁ ꯌꯥꯎꯕꯗ
ꯌꯥꯎꯕꯅꯤ ꯑꯗꯨꯅ ꯀꯣꯟꯅ ꯆꯠꯂꯁꯤ
ꯍꯣꯏ ꯈꯔꯥ ꯂꯩꯔꯥ ꯆꯠꯂꯥꯁꯤ
ꯎꯝ ꯑꯗꯨꯗꯤ ꯇꯧꯖꯔꯣ ꯅꯪꯒꯤ ꯎꯝ
ꯑꯥꯎ ꯈꯨꯠꯁꯤꯁꯨ ꯅꯥꯔꯤꯀꯣ ꯌꯥꯝꯅꯥ